ꯍꯂꯣ ꯍꯂꯣ ꯇꯥꯔꯕꯣ
ꯑ ꯇꯗꯥꯏꯖꯦ
ꯑꯣ ꯀꯩꯒꯤꯅꯣ ꯐꯣꯟ ꯑꯣꯛꯄꯗꯅ ꯄꯨꯡ ꯆꯥꯇ꯭ꯔꯦꯠ ꯆꯪꯉꯤꯖꯤꯅ
ꯎꯝ ꯅꯝꯕ ꯌꯥꯗ꯭ꯔꯕ
ꯑꯣ ꯑꯣ ꯍꯧꯖꯤꯛꯇꯤ ꯀꯩꯁꯨ ꯇꯧꯗ꯭ꯔꯕꯣ
ꯇꯧꯗ꯭ꯔꯦ
ꯎꯝ
ꯏ ꯅ ꯇꯧꯍꯤꯒ
ꯑꯁ ꯉꯁꯤꯗꯤ ꯗꯤꯄꯥꯔꯠꯃꯦꯟ ꯀꯩꯅꯣ ꯇꯧꯗ꯭ꯔꯦ ꯑꯗꯨꯅ ꯂꯥꯏꯔꯤꯛ ꯑꯣꯏꯅ ꯌꯦꯡꯉꯝꯕꯅꯤ ꯑꯦꯛꯖꯥꯝ ꯀꯩꯅꯣ ꯇꯧꯒꯦꯅ ꯁꯣꯝ ꯅꯥꯀꯠꯑꯃꯒꯤ ꯅꯪꯗꯤ ꯇꯨꯝꯂꯨꯔꯤꯔꯥ ꯅꯠꯇ꯭ꯔꯥ ꯀꯔꯤ ꯗꯧꯔꯨꯔꯤꯅꯣ
ꯑꯩ ꯍꯩ ꯆꯥꯒꯦ ꯇꯧꯁꯤ
ꯑꯩꯈꯣꯏ ꯍꯩꯅꯧ ꯐꯖꯅ ꯃꯨꯜꯂꯕꯣ ꯍꯥꯏꯕꯗꯤ ꯄꯍꯩꯖꯤꯡ ꯐꯥꯔꯕꯣꯕ
ꯃꯨꯟꯗ꯭ꯔꯤꯗ ꯏꯕꯣꯛꯅ ꯅꯍꯥꯟ ꯀꯩꯅꯣ ꯑꯥ ꯀꯔꯤ ꯎꯝ ꯏꯝꯂꯤꯗꯣ ꯑꯗꯨꯗꯣ ꯄꯨꯔꯛꯄ ꯑꯗꯨ ꯆꯥꯒꯦ
ꯑꯣ ꯏꯝꯂꯤ ꯀꯩꯅꯣꯗꯒꯤ ꯀꯗꯥꯏꯗꯒꯤ ꯄꯣꯔꯛꯏꯕ ꯃꯪꯒꯦꯗꯤ
ꯛꯇ
ꯑꯣ ꯃꯛꯑꯥ ꯀꯩꯊꯦꯜꯗ ꯌꯣꯟꯕ ꯃꯪꯒꯦꯗꯨꯔꯣ
ꯑꯥ ꯄꯩꯁꯤꯅ ꯌꯣꯟꯕ ꯃꯪꯒꯤꯗꯣ
ꯎꯝ ꯑꯣ ꯑꯣ ꯑꯗꯨ ꯑꯣꯏꯔꯦ ꯑꯩꯗꯤ ꯆꯨꯝꯅꯒꯦ ꯑꯁꯪꯕꯒꯨꯝꯕ ꯍꯦꯜꯂꯛꯄꯔꯥ ꯑꯁꯤꯅꯤ
ꯑꯩ ꯇꯨꯏꯁꯟ ꯆꯠꯇꯣꯔꯦ ꯑꯌꯨꯛꯇ ꯑꯅꯤ
ꯀꯗꯥꯏ ꯀꯗꯥꯏꯗ ꯇ꯭ꯌꯨꯁꯟ ꯅ
ꯑꯩ ꯏ ꯖꯦꯅꯦꯔꯦꯜ ꯃꯦꯠꯁꯀꯤꯗꯣ ꯑꯗꯨꯗꯣ ꯑꯣꯖꯥ ꯔꯣꯃꯦꯟꯗꯣ ꯑꯗꯨꯗꯩ ꯑꯗꯩ ꯍꯌꯦꯡ ꯆꯠꯄ ꯍꯧꯔꯅꯤ ꯑꯗꯨꯒ ꯁꯥꯔ ꯔꯣꯃꯦꯟꯒꯤꯗꯨꯕꯨꯗꯤ ꯆꯠꯄ ꯌꯥꯔꯅꯦꯕꯀꯣ ꯑꯗꯣ ꯁꯥꯔ ꯖꯣꯒꯦꯟꯒꯤꯗꯣ
ꯎꯝ
ꯑꯗꯨ ꯂꯣꯏꯕꯨꯗꯤ ꯂꯣꯏꯔꯦ ꯑꯗꯨꯒ ꯃꯥꯗꯣ ꯑꯥ ꯀꯣꯏꯁꯟ ꯑꯃ ꯉꯁꯤ ꯑꯦꯛꯁꯄ꯭ꯂꯦꯟ ꯇꯧꯗꯨꯏ ꯋꯥꯠꯂꯤꯕ
ꯎꯝ
ꯑꯦꯛꯁꯄ꯭ꯂꯦꯟ ꯇꯧꯗꯨꯏ ꯋꯥꯠꯂ ꯋꯥꯠꯄꯅꯤꯅ ꯍꯌꯦꯡꯖꯦ ꯁꯥꯔ ꯕꯤꯄꯤꯟꯒꯤꯁꯨ ꯑꯩꯈꯣꯏ ꯏꯁꯇꯥꯐꯅ ꯍꯥꯏꯔꯝꯃꯦꯕ ꯕ ꯃꯥꯅ
ꯀꯅꯥꯅꯣ ꯁꯥ ꯕꯤꯄꯤꯟ ꯍꯥꯏꯁꯤꯅ ꯀꯔꯝꯕꯅꯣ
ꯒꯔ꯭ꯃꯥꯔꯒꯤ
ꯒꯔ꯭ꯃꯥꯔꯒꯤꯖꯤꯅ ꯀꯥꯏꯗ
ꯒꯔ꯭ꯃꯥꯔꯒꯤ ꯁꯥꯔ ꯀꯨꯃꯥꯔ ꯍꯣꯏ ꯃꯅꯥꯛꯇꯅꯦ ꯍꯥꯏꯌꯦꯕ
ꯀꯥ ꯍꯣꯏꯒꯤꯗꯣꯔꯣ
ꯑ ꯏꯆꯦ ꯃꯦꯅꯦꯀꯥ ꯍꯣꯏꯒꯤ
ꯎꯝ ꯎꯝ ꯎꯝ
ꯑꯗꯨꯅ ꯏꯆꯦ ꯃꯅꯦꯀꯥ ꯍꯣꯏꯒꯤꯗꯨꯗ ꯃꯥꯅ ꯆꯠꯅꯕ ꯍꯥꯏ ꯍꯥ ꯑꯥꯏ ꯍꯥꯏꯔꯝꯃꯦꯌꯦ ꯃꯥꯒ ꯉꯁꯥꯏ ꯁꯥꯔ ꯔꯣꯃꯦꯟ ꯍꯣꯏ ꯆꯠꯄ ꯀꯥꯟꯗ ꯃꯥꯒꯤꯗꯣ ꯐ꯭ꯔꯥꯏꯗꯦꯒ ꯁꯦꯇꯔꯗꯦꯒ ꯈꯛ ꯒꯔ꯭ꯃꯥꯔ ꯇꯧꯋꯦꯌꯦ ꯑꯇꯩꯗꯤ ꯂꯤꯇꯔꯦꯆꯔ ꯑꯗꯨꯗꯒꯤ ꯀꯣꯔꯁ ꯕꯨꯛ ꯀꯩꯀꯥ ꯂꯣꯏ ꯇꯧꯋꯦꯌꯦ ꯑꯗꯨꯅ ꯀꯩꯅꯣꯒꯤ ꯑꯣꯏꯅꯗꯤ ꯒꯔ꯭ꯃꯥꯔꯒꯤ ꯑꯣꯏꯅꯗꯤ ꯐ꯭ꯔꯥꯏꯗꯦꯒ ꯀꯩꯅꯣꯒ ꯁꯦꯇꯔꯗꯦꯒꯗꯣ ꯈꯛ ꯆꯠꯇꯣꯏꯅꯦꯕ
ꯎꯝ
ꯑꯗꯨꯒ ꯁꯥꯔ ꯀꯩꯅꯣꯒꯤꯗꯣ ꯍꯌꯦꯡꯗꯤ ꯆꯠꯂꯣꯏ ꯕꯤꯄꯤꯟꯒꯤꯗꯣ
ꯁꯥꯔ ꯕꯤꯄꯤꯟ ꯑꯣ ꯁꯥꯔ ꯕꯤꯄꯤꯟꯁꯦ ꯈꯪꯉꯦ ꯈꯪꯉꯦ ꯕꯤꯖꯟꯗꯔ ꯀꯩꯅꯣ ꯑꯃ ꯕꯤꯖꯟ ꯍꯥꯏꯌꯦ ꯑꯃꯗ ꯑꯦ ꯑꯦ ꯑꯣꯖꯥ ꯑꯣꯏꯕꯗꯣ ꯅꯠꯇ꯭ꯔꯣ ꯈꯪꯉꯦ ꯀꯩꯅꯣ ꯍꯣꯏꯒꯤ ꯎꯝ ꯈꯪꯉꯦ ꯈꯪꯉꯦ ꯑꯣꯖꯥ ꯏꯕꯨꯡꯉꯣꯒꯤ ꯃꯆꯥ
ꯑꯣꯖꯥ ꯏꯕꯨꯡꯉꯣ
ꯅꯣꯏ ꯀꯦꯔꯥꯅꯤ ꯑꯣꯏꯕ ꯑꯣꯖꯥ ꯏꯕꯨꯡꯉꯣꯗꯣ
ꯑꯣ ꯅꯠ ꯅꯠꯇꯦ ꯃꯥ ꯅꯠꯂꯝꯗꯨꯏ ꯃꯥꯟꯗꯦ ꯕꯤꯗ꯭ꯌꯥ ꯍꯥꯏꯕ꯭ꯔꯥ ꯑꯃ ꯅꯍꯥꯟꯃꯨꯛ ꯇꯧꯕꯗꯣ ꯍꯪꯕ꯭ꯔꯥ ꯕꯤꯟꯗꯤꯌꯥ ꯍꯥꯏꯕ꯭ꯔꯥ ꯕꯤꯗ꯭ꯌꯥ ꯍꯥꯏꯕ꯭ꯔꯥ ꯑꯃ
ꯂꯩꯕꯅꯦ ꯂꯩꯕꯅꯦ ꯄꯤꯟꯗꯣ ꯈꯪꯉꯦ ꯑꯩ ꯕꯤꯄꯤꯟꯗꯣ ꯈꯪꯉꯦ ꯃꯁꯛ ꯃꯤ ꯀꯥ ꯍꯦꯟꯅ ꯉꯧꯗꯕꯗꯣ ꯅꯠꯇ꯭ꯔꯣ
ꯃꯤ ꯃꯨꯕꯅꯦꯍꯦ
ꯑꯣ ꯑꯗꯨꯅꯦ ꯃꯤ ꯃꯨꯔꯤ ꯃꯨꯔꯤ ꯇꯧꯕꯅꯦ ꯀꯥ ꯍꯦꯟꯅ ꯉꯧꯗꯕꯅꯦ ꯑꯩ ꯈꯪꯉꯦ ꯃꯁꯛ ꯈꯪꯉꯦ
ꯑꯗꯣ ꯃꯥꯒꯤꯗꯣ ꯍꯌꯦꯡꯗꯩꯩ ꯑꯗꯨꯝ ꯂꯥꯛꯑꯣꯅ ꯍꯥꯏꯌꯦꯕꯀꯣ ꯑꯗꯣ ꯍꯌꯦꯡꯖꯤꯃꯗꯤ ꯑꯥ ꯏꯃꯥꯅ ꯍꯥꯏꯕꯗ ꯗꯦꯠ ꯐꯥꯏꯐꯇꯨꯚꯥꯎꯇꯤ ꯑꯣꯖꯥ ꯀꯩꯅꯣꯅ ꯑꯣꯖꯥ ꯀꯔꯤ ꯖꯣꯒꯦꯟꯅ ꯂꯥꯛꯑꯣ ꯍꯥꯏꯌꯦꯕ
ꯑꯥ ꯖꯣꯒꯦꯟ ꯍꯥꯏꯁꯤꯅ ꯀꯔꯝꯕꯅꯣꯕ
ꯖꯣꯒꯦꯟ ꯍꯥꯏꯗꯨꯅ ꯀꯩꯅꯣ ꯇꯧꯗꯣꯏꯕ ꯍꯥꯏꯌꯔ ꯃꯦꯠ ꯂꯧꯕ ꯑꯣꯖꯥꯅꯦꯕ ꯍꯥꯏꯌꯔꯃꯦꯠꯀꯤ ꯑꯩꯅ ꯉꯁꯥꯏ ꯍꯥꯏꯕ ꯀꯣꯏꯁꯟ ꯑꯃ ꯆꯤꯊꯩ ꯍꯥꯏꯕꯗꯣ ꯑꯗꯨꯗꯣ ꯇꯥꯛ ꯂꯣꯏꯕꯒ ꯑꯩꯈꯣꯏꯒꯤ ꯑꯇꯩ ꯑꯇꯣꯞꯄ ꯅꯍꯥꯟꯒꯩ ꯈꯥ ꯑꯩꯈꯣꯏꯒꯤ ꯈꯔ ꯆꯃꯝꯅꯕ ꯊꯣꯛꯄꯗꯣ
ꯎꯝ
ꯑꯗꯨꯗꯣ ꯑꯃꯨꯛ ꯅꯩꯅꯅꯤꯅ ꯍꯥꯏꯕ
ꯎꯝ
ꯑꯗꯨꯅ ꯑ ꯑꯩ ꯁꯥꯔ ꯀꯩꯅꯣꯒꯤꯗꯣ ꯍꯌꯦꯡ ꯆꯠ ꯑꯥ ꯍꯌꯦꯡ ꯈꯤꯇꯪ ꯆꯠꯇꯕ꯭ꯔꯥ ꯅꯠꯇꯔꯒꯅ ꯗꯦꯠ ꯐꯥꯏꯚ ꯐꯥꯎ ꯆꯠꯇꯕ꯭ꯔꯥ ꯑꯃ ꯑꯣꯏꯗꯣꯏꯅꯦꯕ ꯍꯌꯦꯡ ꯇꯥꯛ ꯍꯌꯦꯡ ꯁꯥꯔ ꯖꯣꯒꯦꯟꯒꯤꯗꯣ
ꯁꯥꯔ ꯖꯣꯒꯦꯟꯒꯤ ꯍꯥꯏꯌꯔ ꯃꯦꯠꯁ ꯂꯧꯏꯗꯅ ꯑꯗꯨ ꯁꯥꯔꯖꯣꯒꯦꯟꯒꯤꯖꯤꯅ ꯗꯦꯠ ꯐꯥꯏꯚ ꯄꯨꯛꯂ ꯀꯩꯅꯣ ꯆꯠꯂꯒ ꯂꯣꯏꯕꯤꯖꯤꯗ ꯂꯣꯏꯗꯣꯏꯔꯕ ꯑꯗꯨꯒ ꯁꯥꯔ ꯕꯤꯄꯤꯟꯒ ꯁꯥꯔ ꯖꯣꯒꯦꯟꯒ ꯇꯧꯕꯩ ꯋꯥꯔꯣ ꯅꯪ ꯍꯥꯏꯖꯤꯅ
ꯁꯥꯔ ꯔꯣꯃꯦꯟꯒꯤꯖꯨ ꯁꯥꯔ ꯕꯤꯄꯤꯟꯒꯤꯁꯨ ꯂꯥꯛꯄꯗꯩ ꯂꯥꯛꯄꯗꯤ ꯍꯌꯦꯡꯗꯩ ꯑꯗꯨꯝ ꯂꯥꯛꯑꯣ ꯂꯥꯛꯄ ꯍꯧꯔꯣꯅ ꯍꯥꯏꯌꯦꯕ ꯑꯗꯨꯗꯒꯤ ꯁꯥꯔ ꯀꯩꯅꯣꯒꯤꯁꯤꯁꯨ ꯍꯌꯦꯡ ꯂꯣꯏꯗꯣꯏꯅꯦꯕ ꯆꯞ ꯃ ꯍꯌꯦꯡ ꯂꯣꯏꯗꯣꯏꯅꯦꯕ ꯁꯥꯔ ꯖꯣꯒꯦꯟꯒꯤꯖꯦ ꯗꯦꯠ ꯀꯩꯅꯣꯖꯤꯗ ꯇ꯭ꯋꯦꯟꯇꯤ ꯅꯥꯏꯟꯁꯤꯗ ꯇ꯭ꯋꯦꯟꯇꯤ ꯅꯥꯏꯟꯁꯤꯗ ꯂꯣꯏꯕ ꯀꯥꯟꯗ ꯑꯩꯈꯣꯏꯒꯤ ꯑꯋꯥꯠ ꯑꯄꯥ ꯀꯩꯀꯥ ꯂꯩꯗꯅ ꯑꯗꯨꯗꯣ ꯑ ꯑꯗꯨꯗꯣ ꯃꯦꯟꯈꯠꯅꯕ ꯗꯦꯠ ꯐꯥꯏꯚ ꯐꯥꯎꯕ ꯇꯧꯅꯤꯅ ꯍꯥꯏꯕ
ꯑꯣ ꯑꯣ ꯑꯣ ꯑꯥ
ꯑꯗꯨꯗꯣ ꯁꯣꯝꯀꯥꯟꯗꯗꯤ ꯁꯥꯔ ꯔꯣꯃꯦꯟꯒꯤꯖꯤ ꯄꯨꯡ ꯃꯉꯥꯗꯩꯅ ꯄꯨꯡ ꯇꯔꯨꯛ ꯐꯥꯎꯅꯦꯕ
ꯎꯝ
ꯑꯗꯨꯒ ꯁꯥꯔꯕꯤꯕꯤꯟꯒꯤꯁꯤꯅ ꯄꯨꯡ ꯇꯔꯦꯠꯇꯩꯅ ꯅꯤꯄꯥꯜ ꯐꯥꯎꯕ
ꯎꯝ
ꯑꯗꯨꯒ ꯁꯥꯔ ꯖꯣꯒꯦꯟꯒꯤꯁꯤꯅ ꯑꯃꯨꯛ ꯄꯨꯡ ꯇꯔꯨꯛ ꯃꯈꯥꯏꯗꯩꯅ ꯇꯔꯦꯠ ꯃꯈꯥꯏꯐꯧꯅꯦꯕ ꯑꯗꯨ ꯇꯔꯗꯤ ꯁꯥꯔ ꯖꯣꯒꯦꯟꯒ ꯁꯥꯔ ꯕꯤꯕꯤꯟꯒ ꯈꯔ ꯃꯔꯛꯇ ꯀꯩꯅꯣ ꯇꯧꯕ ꯌꯥꯗ꯭ꯔꯦꯗꯅ ꯑꯗꯨꯅ ꯑꯩꯅ ꯈꯜꯂꯤꯁꯦ ꯁꯔꯖꯣꯒꯦꯟꯒꯤꯗꯣ ꯍꯌꯦꯡꯈꯛ ꯌꯥꯎꯔꯝꯃꯁꯤꯔ ꯑꯗꯨꯒ ꯑꯣꯖꯥꯗ ꯍꯥꯏꯗꯣꯛꯑꯝꯃꯒ ꯁꯥꯔ ꯕꯤꯕꯦꯟꯒꯤꯗꯣ ꯌꯥꯎꯔꯁꯤꯔꯥ ꯑꯗꯨ ꯅꯠꯇ꯭ꯔꯒꯅ ꯁꯔꯖꯣꯒꯦꯟꯒꯤꯗꯣ ꯗꯦꯠ ꯐꯥꯏꯚ ꯐꯥꯎꯕ ꯐꯖꯖꯅ ꯌꯥꯎꯔꯁꯤꯔꯥ ꯍꯥꯏꯌꯔ ꯃꯦꯠꯅꯤ ꯑꯣꯐ ꯇꯦꯟꯅꯤꯅꯅ ꯈꯟꯕ
ꯑꯗꯨꯁꯨ ꯌꯥꯏꯑꯦ
ꯑꯗꯨ ꯅꯠꯇ꯭ꯔꯒꯅ ꯑꯗꯨ ꯑꯗꯨ ꯑꯣꯏꯇꯥꯔꯗꯤ ꯁꯥꯔ ꯕꯤꯄꯤꯟꯗ ꯁꯥꯔ ꯑꯩꯗꯣ ꯍꯥꯏꯌꯔꯃꯦꯠꯀꯤ ꯇꯧꯔꯤ ꯑꯗꯨꯅ ꯗꯦꯠ ꯐꯥꯏꯚ ꯐꯥꯎꯗꯤ ꯁꯥꯔ ꯀꯩꯅꯣꯒꯤ ꯗꯦꯠ ꯐꯥꯏꯚ ꯐꯥꯎꯗꯤ ꯑꯩ ꯂꯥꯛꯄ ꯉꯝꯈꯤꯔꯣꯏ ꯗꯦꯠ ꯐꯥꯏꯚꯀꯤ ꯃꯇꯨꯡꯗ ꯂꯥꯛꯑꯒꯦ
ꯎꯝ ꯎꯝ ꯎꯝ ꯁꯥꯔ ꯕꯤ ꯑ ꯑ ꯁꯥꯔ ꯕꯤꯄꯤꯟꯖꯤ ꯅꯣꯏ ꯁ꯭ꯀꯨꯜꯗ ꯑꯣ ꯑꯣꯏꯔꯤꯔꯣ
ꯎꯝ ꯑꯩꯈꯣꯏ ꯁ꯭ꯀꯨꯜꯗ ꯑꯣꯖꯥ ꯑꯣꯏꯕ
ꯅꯣꯏ ꯁ꯭ꯀꯨꯜꯗ ꯑꯥ ꯅꯣꯏ ꯁ꯭ꯀꯨꯜꯗ ꯑꯣꯖꯥ ꯂꯣꯏ ꯑꯣꯏꯔꯦ ꯑꯗꯨꯋꯥꯏꯒꯤ ꯁꯥꯇ꯭ꯔꯈꯩ
ꯎꯝ ꯑꯣꯏꯌꯦ ꯑꯗꯣ ꯍꯩꯇꯕꯖꯨ ꯌꯥꯎꯋꯤꯗ
ꯀꯩꯅꯣ ꯍꯩꯇꯕꯁꯨ ꯌꯥꯎꯋꯦꯕꯣ ꯍꯥꯏꯕꯗꯤ ꯕꯤꯄꯤꯟꯗꯨꯁꯨ ꯑꯗꯨꯝ ꯀꯔꯤ ꯐꯕ ꯃꯤꯗꯤ ꯑꯣꯏꯌꯦꯕ ꯏꯆꯦ ꯍꯣꯏꯅꯁꯨ ꯅꯍꯥꯟꯋꯥꯏ ꯍꯥꯏꯕꯅꯦꯕ ꯏꯆꯦꯕꯤ ꯍꯣꯏꯗꯩ ꯀ꯭ꯂꯥꯁ ꯈꯔ ꯍꯟꯕꯅꯦꯕ ꯎ ꯑꯗꯨꯝ ꯐꯕꯅꯦ ꯑꯗꯨꯒ ꯏꯃꯨꯡ ꯈꯛꯇꯪ ꯋꯥꯕꯒꯤ ꯃꯣꯏꯁꯨ ꯀꯩꯗꯧꯒꯤꯗꯕ ꯑꯣꯏꯕꯗꯣ ꯃꯥꯏ ꯃꯥ ꯃꯥꯆꯟꯅꯨꯄꯤ ꯑꯃꯒ ꯂꯩꯕꯅꯤ
ꯃꯥꯏ ꯃꯆꯟꯅꯨꯄꯤꯗꯨꯖꯨ ꯅꯍꯥꯟꯋꯥꯏ ꯀꯩꯅꯣ ꯑ ꯂꯥꯏꯛ ꯌꯥꯝ ꯐꯩ ꯍꯥꯏ
ꯐꯥꯕꯅꯦ ꯂꯥꯏꯔꯤꯛꯄꯨ ꯐꯕꯅꯦ ꯑꯗꯨ ꯕꯤꯄꯤꯟ ꯑꯣ ꯁꯥꯥꯔ ꯀꯩꯅꯣꯒꯤ ꯃꯆꯥꯥꯅꯠꯇ꯭ꯔꯦ ꯁꯥ ꯏꯕꯨꯡꯉꯣꯒꯤ ꯃꯆꯥ ꯅꯠꯇ꯭ꯔꯦ ꯏꯕꯨꯡꯉꯣꯏ ꯃꯆꯥꯗ ꯀꯥꯎꯋꯦ ꯍꯣꯃꯦꯁꯣꯔ ꯍꯣꯏꯅꯦ ꯏꯕꯨꯡꯉꯣꯏ ꯃꯆꯥ ꯅꯠꯇꯦ ꯑꯗꯨ ꯂꯥꯏꯔꯛꯇꯨꯗꯩꯗꯤ ꯑꯣꯏꯕ ꯁꯥ ꯕꯤꯄꯤꯟ ꯍꯣꯏꯁꯨ ꯑꯗꯒꯤ ꯃꯥꯏ ꯃꯅꯥꯎꯄꯤꯗꯨꯁꯨ ꯂꯥꯏꯔꯤꯛ ꯑꯗꯨꯝ ꯐꯕꯅꯦ
ꯅꯍꯥꯟ ꯎꯝ ꯑꯩꯈꯣꯏꯒꯤ ꯑꯣꯖꯥ ꯕꯤꯕꯤꯟꯗꯣ ꯃꯁꯥꯁꯨ ꯌꯥꯝ ꯅꯥꯜꯂꯦ ꯍꯥꯏꯕꯀꯣ ꯃꯣꯏ ꯃꯌꯨꯝ ꯆꯠꯂꯨꯕꯗꯣ ꯀꯩꯅꯣ ꯃꯁꯥꯒ ꯌꯥꯝ ꯅꯥꯟꯅ ꯂꯩꯍꯧꯋꯦ ꯍꯥꯏ
ꯍꯨꯝ ꯂꯣꯏꯔꯦ
ꯏꯆꯥ ꯍꯥꯢꯅꯦ
ꯍꯣꯏ
ꯑꯗꯨꯒ
ꯑꯗꯨꯗꯤ ꯅꯪꯒꯤ ꯍꯥꯢꯌꯔ ꯃꯦꯇ ꯇꯣ ꯐꯖꯅ ꯂꯣꯏꯁꯤꯟꯈꯤꯕꯅ ꯐꯩꯅꯦ ꯐꯖꯅ ꯑꯗꯨ ꯇꯨꯏꯁꯟꯗꯤ ꯀꯃꯥꯏꯅ ꯇꯧꯕꯅꯣ ꯇꯧꯕ ꯍꯥꯏꯕꯗꯤ ꯑꯣꯖꯥ ꯑꯃꯃꯝ ꯈꯛꯇꯪ ꯇꯧꯗꯣꯏꯔꯥ ꯅꯠꯇ꯭ꯔꯒꯅ ꯀꯃꯥꯏꯅ ꯇꯧꯗꯣꯏꯅꯣꯕ ꯑꯥ ꯑꯣꯖꯥ ꯑꯃꯃꯝꯌꯦ ꯁꯥꯇ꯭ꯔ ꯅꯣꯏ ꯃꯤ ꯀꯌꯥꯝ ꯇꯧꯗꯣꯏꯅꯣꯕ
ꯃꯣꯏ ꯍꯥꯟꯅꯗꯩ ꯑꯗꯨꯝ ꯇꯧ ꯑꯩꯈꯣꯏ ꯇꯨꯏꯁꯟ ꯇꯧꯃꯤꯟꯅꯕ ꯀꯥꯡꯒꯨꯗꯣ ꯑꯗꯨꯗꯤ ꯃꯦꯠ ꯇꯣ ꯆꯠꯂꯣꯏ ꯈꯣꯠꯂꯣꯏ ꯑꯗꯨꯝ ꯍꯥꯏꯔꯦꯕ ꯑꯩꯈꯣꯏ ꯏꯃꯥꯟꯅꯕꯤ ꯑꯃꯈꯛꯇꯪꯅꯦꯕ ꯃꯥꯅ ꯃꯣꯏ ꯃꯃꯥꯅ ꯅ ꯃꯦꯠꯀꯤ ꯇꯨꯏꯁꯟ ꯇꯧꯔꯣꯏꯗ꯭ꯔꯥ ꯍꯪꯉꯤꯁꯦ ꯃꯣꯏ ꯃꯃꯥꯅ ꯑꯗꯨ ꯈꯛꯇꯪꯅꯦꯕ ꯑꯣꯖꯥ ꯖꯣꯒꯦꯟꯗ
ꯎꯝ
ꯑꯗꯨꯗ ꯑꯩꯈꯣꯏ ꯑꯇꯣꯞꯄ ꯑꯣꯖꯥ ꯖꯣꯒꯦꯟꯗꯨꯁꯨ ꯑꯇꯣꯞꯄ ꯀꯩꯅꯣ ꯑꯩꯈꯣꯏꯒꯤ ꯍꯥ
ꯅꯣꯏ ꯑꯣꯖꯥ ꯅꯣꯏ ꯅꯣꯏ ꯅꯣꯏ ꯁꯥꯇ꯭ꯔꯒꯩꯅ ꯀꯥꯏ ꯀꯥꯏ ꯇꯝꯅꯔꯤꯕ ꯍꯥꯟꯅꯅ ꯃꯣꯏ ꯇꯨꯏꯁꯟꯗꯣ
ꯎ ꯈꯪꯗꯦ ꯑꯗꯣ ꯍꯥꯏꯔ ꯃꯦꯠꯇꯣ ꯑꯩꯈꯣꯏꯒꯤ ꯂꯣꯏꯕꯒ ꯑꯇꯣꯞꯄ ꯕꯦꯖ ꯑꯃꯃꯨꯛ ꯍꯧꯗꯣꯏꯅꯦꯕ ꯀ꯭ꯂꯥꯁ ꯇꯦꯟꯒꯤ ꯂꯣꯏꯔꯦ ꯑꯗꯨꯒ ꯑꯇꯣꯞꯄ ꯑꯩꯈꯣꯏꯒꯤ ꯀ꯭ꯂꯥꯁ ꯅꯥꯏꯟꯒꯤ ꯍꯥꯌꯔ ꯃꯦꯠꯀꯤ ꯕꯦꯁ ꯑꯃꯃꯨꯛ ꯍꯧꯗꯣꯏꯅꯦꯕ
ꯎꯝ ꯅꯪ ꯑ ꯑꯗꯨ ꯉꯥꯏꯈꯣ ꯅꯪꯅ ꯍꯥꯏꯌꯔ ꯃꯦꯇꯀꯤ ꯇꯧꯔꯤꯁꯤꯅ ꯑꯣꯖꯥ ꯀꯩꯅꯣꯗ ꯇꯧꯔꯒ ꯀꯩꯅꯣ ꯍꯥꯢꯌꯔꯃꯦꯠ ꯁꯤꯅ ꯀꯔꯝꯕꯒꯤꯗ ꯑꯃꯨꯛ ꯌꯥꯎꯗꯣꯏꯅꯣ
ꯍꯥꯏꯔ ꯃꯦꯠꯁꯦ ꯑꯣꯖꯥꯖꯒꯦꯅ ꯅ ꯇꯧꯔꯦꯗꯅ
ꯇꯧꯋꯦꯕꯀꯣ ꯑꯅꯧꯕ ꯑꯃꯨꯛ ꯍꯧꯅꯤ ꯍꯥꯏꯁꯤꯅ ꯀ꯭ꯂꯥꯁ ꯇꯦꯟꯒꯤꯔꯕ
ꯅꯠꯇꯦ ꯀ꯭ꯂꯥꯁ ꯅꯥꯏꯟꯒꯤꯗꯣ ꯑꯩꯈꯣꯏꯒꯤꯗꯗꯤ ꯌꯥꯎꯍꯧꯗ꯭ꯔꯕ ꯑꯩꯈꯣꯏꯅ ꯑꯃꯨꯛ ꯉꯟꯅ ꯍꯧꯋꯤꯗꯅ
ꯑꯣ ꯑꯣ ꯅꯣꯏꯅ ꯉꯟꯅ ꯍꯧꯒ꯭ꯔꯦꯕ
ꯑꯩꯈꯣꯏꯅ ꯉꯟꯅ ꯍꯧꯒ꯭ꯔꯦꯕ ꯑꯗꯨꯅ ꯂꯣꯏꯁꯤꯜꯂꯦ ꯑꯩꯈꯣꯏꯅ ꯍꯧꯖꯤꯛ ꯇꯧꯔꯤꯁꯦ ꯂꯣꯏꯔꯦꯕ ꯇꯧꯕ ꯂꯣꯏꯔꯦꯕ ꯑꯗꯨꯅ ꯌꯥꯎꯍꯧꯗꯕ ꯃꯤ ꯑꯃꯔꯤ ꯃꯤ ꯌꯥꯎꯋꯤꯗꯅ ꯑꯗꯨꯒꯤ ꯃ ꯊꯪꯒꯤ ꯕꯦꯠꯁꯇꯣ ꯑꯗꯨ ꯑꯣꯏꯅ ꯇꯧꯕꯅꯦꯕ ꯑꯗꯨꯗ ꯑꯥ ꯑꯗꯨ ꯑꯣꯏꯇꯥꯔꯗꯤ ꯅꯨꯡ ꯊꯤꯟꯗꯁꯨ ꯑꯉꯥꯡꯒꯤ ꯇꯨꯋꯏꯁꯟ ꯇꯧꯔꯦ ꯑꯗꯨꯗꯒꯤ ꯑꯩꯈꯣꯏꯒꯤꯃꯨꯛ ꯇꯧꯔꯦ ꯑꯣꯖꯥꯒꯤ ꯊꯕꯛ ꯆꯠꯊꯣꯛ ꯆꯠ ꯁꯤꯟ ꯇꯧꯕ ꯑꯗꯨꯗꯒꯤ ꯁ꯭ꯀꯨꯜ ꯆꯠꯄ ꯍꯥꯏꯁꯦ ꯄꯨꯡ ꯅꯤꯄꯥꯟ ꯑꯗꯥꯏꯗ ꯑꯗꯨꯝ ꯂꯣꯏꯁꯤꯟꯍꯧꯋꯦ ꯍꯥꯏꯕꯀꯣ ꯑꯗꯨ ꯇꯔꯗꯤ ꯑꯩꯈꯣꯏꯒ ꯃꯥ ꯑꯩꯈꯣꯏꯒꯗꯤ ꯈꯤꯇꯪ ꯈꯨꯌꯧꯅꯗ꯭ꯔ ꯊꯕꯛꯇꯣ ꯀꯩꯅꯣ ꯇꯧꯕ ꯀꯥꯟꯗꯗꯤ
ꯎꯝ ꯎꯝ ꯃꯥꯅꯤ ꯇꯧꯗꯣꯏꯅꯤ
ꯑꯗꯨꯅ ꯑ ꯑꯗꯨꯅ ꯑꯩꯈꯣꯏ ꯁꯀ ꯁ꯭ꯀꯨꯟꯒꯤ ꯖꯦꯅꯦꯔꯦꯜ ꯃꯦꯠꯁꯨ ꯇꯥꯛꯄ ꯑꯗꯨ ꯑꯗꯨꯃꯥꯏꯅ ꯇꯧꯕꯗꯨꯗ ꯈꯣꯏ ꯑꯣꯖꯥ ꯀꯩꯅꯣꯗꯣ ꯑꯣꯖꯥ ꯔꯣꯃꯦꯟ ꯗꯣ ꯑꯗꯨꯗ ꯑꯣꯏꯅ ꯍꯥꯏꯔꯨꯕꯅꯦꯕ ꯏꯁꯇꯥꯡ ꯍꯣꯏꯅ ꯑꯗꯨꯃꯥꯏꯅ
ꯎꯝ ꯎꯝ
ꯑꯗꯨ ꯈꯪꯗꯦ ꯀꯔꯝꯕ ꯀꯔꯝꯕꯅꯪ ꯇꯥꯛ ꯐꯔꯤꯅꯣꯗꯤ ꯇꯥ
ꯑꯗꯨꯕꯨꯗꯤ ꯌꯥꯔꯦꯅꯦ ꯑꯗꯨꯗ ꯅꯣꯏꯒꯤ ꯑꯇꯣꯞꯄ ꯁꯥꯇ꯭ꯔꯁꯤꯡꯗꯗꯅ ꯃꯦꯠꯁ ꯇꯧꯕꯒꯤ ꯃꯣꯏ ꯀꯗꯥꯏ ꯀꯗꯥꯏ ꯇꯧꯅꯔꯦ ꯂꯩꯗꯅ ꯅꯣꯏ ꯅꯪꯒꯤ ꯅꯃꯥꯟꯅꯕꯤ ꯔꯣꯜ ꯃꯀꯣꯛꯇ ꯂꯩꯕ ꯀꯥꯡꯕꯨꯁꯨ ꯑꯗꯨꯝ ꯇꯨꯏꯁꯟ ꯀꯥꯏ ꯀꯥꯏ ꯇꯧꯅꯔꯝꯒꯅꯤꯗꯅ
ꯑꯩꯈꯣꯏ ꯏꯃꯥꯟꯅꯕꯤ ꯃꯨꯁꯂꯤꯝ ꯑꯌꯥꯝꯕ ꯑꯩꯒꯤ ꯃꯨꯁꯂꯤꯝ ꯏꯃꯥꯟꯅꯕꯤꯒꯩꯗꯣ ꯑꯗꯨꯗꯤ ꯃꯣꯏ ꯑꯗꯥꯏ ꯃꯅꯥꯛꯇ ꯂꯩꯕ ꯃꯣꯏꯗꯤ ꯑꯗꯥꯏꯗ ꯃꯣꯏ ꯃꯣꯏꯗꯤ ꯃꯣꯏꯅ ꯍꯥꯏꯕ ꯀꯥꯟꯗ ꯃꯣꯏ ꯑꯣꯖꯥꯁꯤꯡꯗꯨ ꯍꯣꯏ ꯐꯩ ꯍꯥꯏꯑꯕ
ꯎꯝ
ꯑꯗꯨꯅ ꯈꯪꯗꯦ ꯃꯣꯏꯗꯤ ꯃꯣꯏ ꯑꯁꯨꯝ ꯑꯗꯨꯝ ꯇꯧꯈ꯭ꯔꯦ ꯑꯗꯨꯒ ꯑꯩꯅ ꯇꯤꯟꯅꯕ ꯑꯩꯈꯣꯏꯒꯤ ꯏꯃꯥꯟꯅꯕꯤꯈꯩꯗꯨꯗꯤ ꯌꯥꯝ ꯑꯔꯥꯞ ꯑꯔꯥꯞꯄ ꯇꯦꯟꯊꯥꯗꯩ ꯋꯥꯡꯃ ꯇꯥꯕꯗꯩꯩ ꯌꯥꯎꯋꯦꯕ
ꯎꯝ
ꯑꯅꯛꯄꯗꯩꯩ ꯄꯥꯛꯅ ꯈꯪꯅꯕ ꯌꯥꯎꯗꯦꯕ ꯑꯩꯅ ꯑꯗꯨꯒ ꯑꯁꯤꯒꯤ ꯂꯨꯒ꯭ꯔꯥꯝꯒꯤꯕꯗꯨꯃꯗꯤ ꯂꯨꯒ꯭ꯔꯥꯝꯒꯤꯗꯨꯃꯗꯤ ꯃꯥ ꯃꯦꯠꯁꯇꯤ ꯇꯧꯔꯣꯏ ꯍꯥꯏꯌꯦꯕ
ꯎꯝ ꯎꯝ
ꯃꯥ ꯇꯧ ꯃꯥꯗꯣ ꯃꯥ ꯌꯥꯎꯗ ꯇꯥꯔꯗꯤ ꯑꯩꯅ ꯇꯤꯟꯅꯕ ꯏꯃꯥꯟꯅꯕꯤ ꯑꯁꯤꯒꯤ ꯃꯤ ꯈꯔ ꯑꯃ ꯄꯤꯛꯑꯦ ꯍꯥꯏꯕ ꯖꯣꯁꯤꯂꯥꯗꯣ ꯑꯗꯨꯁꯨ ꯌꯥꯎꯔꯣꯏꯗꯤꯅꯦꯕ ꯑꯗꯣ ꯑꯩꯅꯁꯨ ꯆꯠꯃꯤꯟꯅꯕ ꯇꯟꯕ ꯀꯩꯅꯣ ꯇꯧꯕꯅꯤꯅ ꯑꯩꯈꯣꯏꯒꯤ ꯀꯩ ꯍꯥꯏꯅꯤ ꯃꯤ ꯂꯣꯏꯅꯕ ꯅꯨꯡꯉꯥꯏꯇꯕ ꯍꯥꯏꯒꯗ꯭ꯔꯥ ꯑꯗꯨꯃꯥꯏꯅ ꯇꯧꯋꯦ ꯑꯩꯅ ꯍꯩꯇꯕꯩꯔꯗꯤ ꯈꯪꯗꯦ ꯑꯩ ꯌꯥꯝ ꯁꯥꯎꯅꯤꯡꯉꯦꯕ ꯑꯩꯉꯣꯟꯗ ꯃꯒꯥ ꯂꯣꯏꯅꯕꯁꯦ
ꯎꯝ ꯍꯣꯏ ꯍꯣꯏ ꯑꯩ ꯎꯝ ꯎꯝ ꯃꯥꯅꯤ ꯑꯗꯣ ꯉꯥꯏ ꯗꯣ ꯑꯩ ꯑꯃꯨꯛꯀ ꯇꯧꯔꯛꯀꯦ ꯊꯝꯈꯤꯒꯦꯀꯣ ꯁꯦꯠ ꯇꯧꯔꯛꯀꯦ ꯍꯣꯔꯦꯟ ꯄꯥꯏꯔꯛꯇꯤꯅꯤꯀꯣ ꯁꯤꯗ ꯑꯗꯨꯝ ꯀꯣ ꯎꯝ ꯎꯝ ꯁꯦ ꯁꯤꯗ ꯑꯗꯨꯝ ꯑꯩ ꯑꯃꯨꯛꯀ ꯇꯧꯔꯛꯀꯦꯕ ꯑꯗꯣ ꯊꯝꯈꯤꯒꯦ ꯍꯧꯖꯤꯛꯀꯤ
ꯍꯣꯏ ꯊꯃꯣ ꯅꯪꯑꯣꯏ ꯊꯝꯃꯣ
ꯎꯝ ꯎꯝ ꯊꯝꯃꯦ ꯊꯝꯃꯦ